ꯇꯥꯕ꯭ꯔꯣ ꯍꯜꯂꯣ
ꯑꯣ ꯀꯩ ꯇꯧꯔꯤꯅꯣꯕ꯭ꯔꯣ ꯇ ꯑ
ꯁꯨꯝ ꯆꯠꯂꯒ ꯂꯩ ꯍꯥꯏꯇꯥꯔꯦ
ꯑꯥꯎ ꯇꯥꯏꯌꯦ ꯇꯥꯏꯌꯦ ꯇꯥꯎ꯭ꯔ ꯑꯩ ꯁꯨꯝ ꯂꯩꯔꯤ ꯐꯣꯟ ꯌꯦꯡꯉ ꯌꯦꯡꯉꯒ
ꯅꯨꯡꯉꯥꯏꯔꯦꯅꯦ ꯉꯁꯤ ꯀꯥꯏ ꯆꯠ ꯉꯁꯤꯗꯤ ꯀꯥꯏ ꯆꯠꯇꯣꯏꯅꯣ
ꯉꯁꯤꯁꯦ ꯎꯝ ꯀꯥꯏ ꯏꯃꯥꯟꯅꯕꯤ ꯑꯣꯏꯗ ꯆꯠꯂꯨꯒꯦ ꯇꯧꯕꯅꯦ ꯅꯨꯡꯊꯤꯜ ꯑꯣꯏꯅ ꯆꯠ ꯃꯥꯂꯦ
ꯀꯣꯏꯕ ꯑꯣꯏꯅ ꯆꯠꯇꯣꯏꯔꯣ ꯀꯩ ꯀꯔꯤꯒꯤ ꯆꯠꯇꯣꯏꯅꯣ
ꯎꯝ ꯀꯣꯏꯕ ꯑꯣꯏꯅ ꯁꯨꯝ ꯄꯨꯟꯗ ꯀꯨꯏꯔꯦꯗ ꯆꯠꯀꯦ ꯇꯧꯕꯅꯦ
ꯎꯝ ꯎꯝ
ꯊꯦꯡꯅꯗꯕꯁꯨ ꯀꯨꯏꯔꯦꯗ ꯎꯝ ꯅꯨꯡꯉꯥꯏ
ꯆꯥꯛ ꯏꯟꯁꯥꯡꯗꯤ ꯊꯣꯡꯉꯕ꯭ꯔꯣ ꯂꯣꯏꯁꯤꯜꯂꯕꯣ ꯋꯥꯠꯂꯤꯕꯣ
ꯋꯥꯠꯂꯤꯌꯦ ꯈꯔ ꯍꯧꯖꯤꯛ ꯀꯟꯅ ꯊꯣꯡꯉꯤ ꯆꯥꯛꯄꯨꯗꯤ ꯑꯩꯅ ꯊꯣꯡꯕ ꯅꯠꯇꯦ ꯑꯩꯈꯣꯏ ꯏ ꯃꯥꯅ
ꯁꯦꯁ ꯅꯨꯡꯉꯥꯏꯔꯦꯅꯦ ꯅꯪꯗꯤ ꯃꯍꯥꯔꯅꯤꯅꯦꯍꯦ ꯌꯨꯝꯒꯤ
ꯃꯍꯥꯔꯥꯅꯤ ꯅꯠꯇꯦꯗ ꯁꯨꯝ ꯃꯥꯅ ꯁꯪꯀꯥꯟꯗ ꯃꯥꯅ ꯑꯃꯨꯛ ꯊꯣꯡꯉꯦ ꯑꯩꯅ ꯑꯃꯨꯛ ꯊꯣꯛꯎ ꯃꯥꯅ ꯑꯃꯨꯛ ꯊꯣꯛꯎ
ꯃꯥꯍꯥꯔꯅꯤ ꯑꯣꯏꯍꯜꯂꯗꯣꯏꯅꯦ ꯑꯗꯨꯗꯤ ꯑꯩꯈꯣꯏ ꯑꯍꯨꯝꯁꯨꯏ ꯑꯍꯨꯝꯁꯨꯏ
ꯅꫭ ꯑꯍꯨꯝꯝ
ꯑꯥ
ꯅꯆꯤꯟ ꯏꯅꯥꯎ ꯑꯍꯨꯝ
ꯎꯝ
ꯅꯪꯅ ꯃꯌꯥꯏꯔꯣ ꯑꯍꯜꯗꯣ ꯑꯍꯟꯂꯣ ꯈꯨꯕꯔꯣ
ꯃꯌꯥꯏ ꯃꯌꯥꯏ ꯑꯣꯏꯗꯣꯏꯅꯦ ꯃꯊꯛꯇ ꯏꯆꯦ ꯑꯃ ꯂꯩꯌꯦ ꯑꯗꯨꯒ ꯃꯈꯥꯗ ꯏꯅꯥꯎꯄꯥꯝ ꯑꯃꯒ ꯂꯩ
ꯑꯁ ꯑꯁ ꯑꯗꯨꯗꯤ ꯆꯞ ꯃꯥꯟꯅꯩꯍꯦ ꯑꯩꯁꯨ ꯃꯌꯥꯏꯅꯦꯍꯦ
ꯃꯌꯥꯏꯗꯤ ꯁꯥꯊꯤ ꯍꯥꯏꯅꯕꯅꯤꯍꯦ
ꯃꯌꯥꯏ ꯃꯌꯥꯏ ꯇꯧꯁꯤꯗꯤ ꯅꯨꯡꯉꯥꯏꯗꯧ ꯃꯥꯜꯂꯦ ꯉꯁꯤ ꯅꯨꯃꯤꯠꯁꯦ
ꯑꯦꯍ‌ꯦ ꯅꯨꯡꯉꯥꯏꯗꯣꯏꯅꯦ
ꯅꯨꯡꯉꯥꯏꯗꯧ ꯃꯥꯜꯂꯦ ꯃꯌꯥꯏ ꯃꯌꯥꯏ ꯊꯧꯔꯛꯄꯁꯦ
ꯎꯝ ꯃꯌꯥꯏꯁꯦ ꯁꯥꯊꯤꯌꯦꯗꯤ ꯍꯥꯏꯅꯕꯅꯦ ꯃꯆꯤꯡ ꯑꯃꯃꯝ ꯂꯩ
ꯎꯝ ꯑꯗꯨ ꯑꯣꯏꯔꯁꯨ ꯑꯩ ꯑꯗꯨ ꯑꯣꯏꯔꯁꯨ ꯑꯩ ꯁꯥꯊꯤꯗꯦ
ꯑꯦ ꯑꯩꯗꯤ ꯌꯥꯝ ꯐꯩꯗ ꯌꯥꯝ ꯐꯕꯅꯦ ꯑꯗꯨ ꯁꯥꯎꯔꯛꯀꯥꯟꯗꯗꯤ ꯑꯃꯨꯛ ꯑꯃꯨꯛ ꯀꯩꯅꯣꯝ ꯇꯧꯋꯤꯍꯦ
ꯑꯗꯨꯃꯥꯏꯅ ꯇꯧꯕ꯭ꯔꯥ ꯁꯥꯎꯔꯛꯑꯀꯥꯟꯗ ꯄꯨꯡꯁꯥꯎꯗ ꯁꯥꯎꯔꯛꯄ ꯃꯥꯜꯂꯦꯀꯣ ꯎ ꯎ ꯎ ꯃꯅꯥꯛ ꯃꯅꯥꯛꯇ ꯂꯩꯕ ꯄꯣꯠꯩꯁꯤꯅ ꯂꯪꯂꯛꯇꯧ ꯃꯥꯜꯂꯦ
ꯎꯝ ꯀꯟꯇ꯭ꯔꯣꯜ ꯉꯝꯗꯕꯤꯗꯣ ꯑꯗꯨꯃꯥꯏꯅ ꯇꯧꯔ
ꯎꯝ ꯅꯪꯁꯨ ꯑꯗꯨꯃꯥꯏꯅ ꯍꯦꯛ ꯍ‌ꯦꯛ ꯇꯧꯕ꯭ꯔꯥ
ꯇꯧꯋꯤ
ꯅꯣꯏ ꯃꯥꯕꯨ ꯅꯣꯏ ꯃꯥꯕꯨ ꯄꯥꯛ ꯈꯥꯂꯒꯥꯏ ꯅꯣꯏ ꯕꯔ ꯊꫭꯝ ꯊꯣꯝꯕ ꯃꯥꯜꯂꯦ ꯃꯔꯥꯛ ꯃꯔꯥꯛꯇ ꯅꯪꯖꯤ
ꯊꯣꯑꯝꯃꯦ ꯑꯗꯩꯗꯤ ꯑꯩꯈꯣꯏ ꯕꯥꯅ ꯑꯃꯨꯛ ꯁꯥꯎꯔ ꯑꯩꯈꯣꯏ ꯄꯥꯅ ꯑꯃꯨꯛ ꯁꯥꯎꯔꯛꯀꯥꯟꯗ ꯃꯥꯅ ꯑꯃꯨꯛ ꯑꯩꯉꫭꯟ ꯂꯪ
ꯎꯝ ꯏꯟꯁꯥꯡ ꯀꯥ ꯊꯤꯔ ꯀꯥꯟꯗ ꯅꯪ ꯄꯣꯛ ꯈꯪꯕꯗ ꯂꯪꯊꯣꯛꯅꯤꯡꯕ ꯌꯥꯎꯔꯛꯇ꯭ꯔꯣ
ꯌꯥꯎꯑꯦ ꯇꯧꯒꯦ ꯈꯟꯕꯅꯦ ꯑꯗꯣ ꯑꯩꯈꯣꯏ ꯄꯅ ꯑꯃꯨꯃꯨꯛ ꯁꯥꯎꯔꯀꯥꯟꯗ ꯐꯨꯔꯦꯕ ꯑꯗꫭ ꯇꯨꯃꯤꯟꯅ ꯑꯗꯨꯝ ꯂꯩꯔꯦ ꯁꯥꯎꯕꯗꯣ ꯉꯝꯗ꯭ꯔꯦ
ꯃꯔꯛ ꯃꯔꯛꯗ ꯇꯥꯎꯋ‌ꯦ ꯍꯦ ꯃꯌꯥꯏꯒꯤ ꯁꯥꯊꯤꯕꯨꯗꯣ ꯈꯪꯍꯟꯒꯗꯕꯅꯦ ꯀꯩꯅꯣ
ꯃꯥꯅꯦ ꯑꯩ ꯁꯥꯊꯤꯌꯦ ꯈꯪꯍꯟꯒꯗꯕꯅꯦ
ꯅꯪ ꯁꯣꯏꯔꯦ ꯁꯣꯏꯔꯦ ꯍꯣꯔꯦꯟꯗꯤ ꯑꯗꯨꯃꯥꯏꯅ ꯇꯧꯕꯀꯣ
ꯇꯧꯒꯦ
ꯍꯥꯎ ꯅꯪ ꯅꯃꯥꯟꯅꯕꯤ ꯈꯣꯏꯠ ꯆꯠꯅꯤ ꯍꯥꯏꯗꯅ ꯅꯃꯥꯟꯅꯕꯤꯁꯤꯡꯁꯤ ꯀꯥꯏꯗ ꯂꯩꯅꯕ꯭ꯔꯥ
ꯃꯣꯏ ꯍꯣꯁꯇꯦꯜꯒꯨꯝꯕꯗ ꯂꯩꯕ ꯌꯥꯎꯋꯦ ꯔꯦꯟꯀꯨꯝꯕꯗ ꯂꯩꯕ ꯌꯥꯎꯋꯦ ꯑꯗꯨ ꯔꯦꯟꯇ ꯆꯠꯇꯣꯏꯅꯦ ꯔꯦꯟꯗ ꯆꯠꯂꯒ ꯑꯍꯥꯎꯕ ꯀꯩꯀꯩ ꯆꯥꯔꯨꯒꯦ
ꯑꯁ ꯑꯍꯥꯎ ꯑꯍꯥꯎ ꯑꯩꯒꯤꯁꯨ ꯈꯔ ꯂꯪꯂꯛꯑꯣ
ꯂꯪꯉꯛꯀꯦ ꯄꯥꯏꯔꯒ ꯍꯦꯛꯇ ꯂꯪꯉꯛꯗꯣꯏꯅꯦ
ꯂꯪꯂꯛꯑꫭ ꯑꯣꯁꯨ ꯈꯔ ꯈꯔ
ꯆꯥꯃꯤꯟꯅꯗꯧꯅꯦ ꯑꯍꯥꯎꯕ
ꯑꯩꯁꯨ ꯅꯣꯏꯒꯤ ꯀꯩꯅꯣ ꯀꯩꯅꯣꯒ ꯊꯥꯔꯛꯑꯀꯦ ꯍꯩꯅꯧ ꯑꯁ ꯑꯩꯈꯣꯏꯔꯣꯝꯗ ꯍꯩꯅꯧ ꯌꯥꯝ ꯂꯥꯛꯑꯦ ꯍꯩꯅꯧꯒꯨꯝꯕ ꯂꯪꯂꯛꯀ‌ꯦꯀꯣ
ꯂꯪꯂꯛꯑꫭ ꯑꯥꯍꯩꯅꯧ ꯍꯥꯏꯔꯒ ꯍꯩꯅꯧ ꯑꯃꯨꯟꯕꯗꯣ ꯑꯗꯨꯝ ꯍꯦꯛꯑꯒ ꯆꯥꯕꯗꯣ ꯑꯗꯨ ꯌꯥꯝ ꯍꯥꯎꯕꯅꯦ
ꯑꯁ ꯄꯩꯔ ꯂꯩꯔꯦ ꯑꯉꯥꯡ ꯑꯩꯈꯣꯏꯗꯗꯤ ꯑꯉꯥꯡꯁꯤꯡꯁꯤ ꯊꯝꯕ ꯍꯥꯏꯇꯥꯔꯦ
ꯎꯝ ꯌꯥꯝ ꯍꯥꯎꯕꯅꯦ ꯑꯗꯣ
ꯀꯦ ꯍꯦꯛꯇ ꯍꯦꯛ
ꯂꯪꯉꯛꯑꯣ ꯑꯣꯑꯗꯧꯅꯤ ꯍꯦꯛꯇ ꯎꯝ
ꯎꯝ ꯆ ꯅꯣꯏ ꯑꯍꯥꯎ ꯑꯍꯥꯎꯕ ꯆꯥꯕ ꯂꯣꯏꯔꯀꯥꯟꯗ ꯍꯥꯏꯔꯛꯑꯣ ꯍꯦꯛꯇ ꯂꯥꯛꯉ ꯍꯦꯛꯇ ꯄꯥꯝꯕꯤꯗꯤ ꯍꯦꯛ ꯍꯦꯛꯑꯒ ꯂꯪ ꯂꯥꯛꯑꯒꯦ
ꯎꯝ ꯑꯩꯁꯨ ꯑꯣꯑꯗꯣꯅꯦ ꯍꯦꯛꯇ ꯆꯥꯔꯗꯣꯅꯦ ꯑꯗꯨꯒ
ꯑꯣꯕꯨꯗꯤ ꯐꯪꯗꯤ ꯐꯪꯒꯅꯤꯀꯣ ꯅꯪ ꯑꯣꯛꯄꯗꯣ
ꯎꯝ
ꯐꯪ ꯐꯪꯗꯕꯤꯗ ꯃꯤꯉꯣꯟꯗ ꯄꯥꯟꯈ꯭ꯔꯗꯤ ꯑꯩꯗꯤ ꯗꯥꯥꯏ ꯄꯨꯕ ꯉꯝꯗꯦꯀꯣ ꯑꯩꯉꯣꯟꯗ ꯀꯣꯡꯉꯣ ꯍꯥꯏꯔꯛꯑꯗꯤ ꯅꯪ ꯑꯣꯏꯅ ꯀꯣꯡꯒꯗꯕꯅꯦ
ꯑꯦ ꯑꯩꯗꯤ ꯑꯗꯨꯝ ꯑꯣꯛꯀꯅꯤ ꯑꯩ ꯌꯥꯝ ꯍꯩꯕꯅꯦ
ꯌꯥꯝ ꯍꯩ ꯍꯥꯏꯕ ꯍꯣꯔꯦꯟ ꯑꯃꯨꯛ ꯇ꯭ꯔꯥꯏ ꯇꯧ ꯇꯥꯔꯦ
ꯅꯪꯗꯤ ꯃꯅꯥ ꯃꯁꯤꯡ ꯆꯥꯛꯒꯟꯕ꯭ꯔꯥ ꯕꯤꯁ ꯚꯦꯖꯤ ꯇꯥꯔꯤꯌꯟ ꯑꯣꯏꯕ꯭ꯔꯥ ꯅꯟ ꯚꯦꯖꯤꯇꯥꯔꯤꯌꯟ ꯑꯣꯏꯕ꯭ꯔꯥ
ꯍꯥꯥ ꯍꯜꯂꯣ ꯑꯥꯏ ꯍꯜꯂꯣ ꯇꯥꯕ꯭ꯔꯣ
ꯇꯥꯕ꯭ꯔꯣ
ꯍꯜꯂꯣ ꯑꯁ ꯑꯩꯈꯣꯏ ꯑꯩꯈꯣꯏꯒꯤ ꯅꯦꯠꯋꯥꯔꯛꯇꯨ ꯈꯔ ꯅꯨꯡꯉꯥꯏꯇꯕ ꯃꯥꯜꯂꯦꯅꯦ ꯃꯤꯅ ꯑꯃꯨꯛ ꯂꯧꯈ꯭ꯔ ꯃꯥꯜꯂꯤꯅꯦ ꯅꯦꯠꯋꯥꯔꯛꯁꯨ
ꯍꯜꯂꯣ
ꯎꯝ ꯇꯥꯥꯏꯌꯦ ꯎꯝ ꯇꯥꯕ꯭ꯔꯣ ꯀꯔꯤꯒꯤꯅꯣꯅꯦ ꯍꯦꯛ ꯅꯦꯠꯋꯥꯔꯛꯁꯦ ꯍꯦꯛ ꯍꯦꯛꯇ ꯑꯗꯨꯃꯥꯏꯅ ꯇꯧꯔꯛꯄꯁꯦ ꯑꯩꯒꯤꯁꯦ
ꯆꯥꯌꯦ
ꯇꯥꯏꯀꯣ
ꯍꯥꯎꯋꯦ ꯍꯧꯖꯤꯛꯀꯥꯟ ꯆꯥꯛ ꯆꯪꯕꯁꯦ
ꯕꯦꯔꯥꯒꯤꯅꯦ ꯅꯦꯠꯋꯥꯔꯛꯅꯦ ꯕꯦꯔꯥꯒꯤ ꯈꯨꯟꯅꯦ ꯑꯩꯈꯣꯏꯁꯦ
ꯇꯥꯕ꯭ꯔꯣ
ꯑ ꯇꯥꯏꯌꯦ
ꯇꯥꯕ꯭ꯔꯣ ꯂꯩꯁꯥꯕꯤꯁꯤꯡꯁꯦ ꯈꯣꯟꯖꯦꯜ ꯐꯖꯕꯁꯤꯡꯁꯦ ꯈꯣꯟꯖꯦꯜ ꯐꯖꯕꯁꯤꯡꯁꯦ ꯁꯛꯁꯨ ꯑꯗꯨꯝ ꯐꯖꯩ ꯍꯥꯏꯅꯕꯒꯨꯝ ꯇꯧꯋꯦꯀꯣ
ꯈꯪꯗꯦ ꯑꯩꯗꯤ
ꯆꯨꯝꯃꯦꯀꯣ
ꯈꯪꯗꯦ ꯑꯗꯨꯃꯗꯤ ꯆꯨꯝꯕꯨꯗꯤ ꯆꯨꯝꯗꯣꯏꯅꯦ ꯑꯗꯨꯝ ꯑꯩꯈꯣꯏ ꯐꯖꯕꯅꯤꯅ ꯑꯁ
ꯆꯨꯝ ꯆꯨꯝꯃꯦꯀꯣ ꯄꯨꯁꯄꯔꯥꯅꯤꯁꯨ ꯐꯖꯩꯀꯣ ꯃꯥ ꯈꯣꯟꯖꯦꯜꯁꯨ ꯐꯖꯩꯀꯣ ꯁꯨꯁꯃꯤꯇꯥꯁꯨ ꯁꯛ ꯐꯖꯩ ꯁꯨꯁꯃꯤꯇꯥꯁꯨ ꯁꯛ ꯐꯖꯩ ꯃꯥ ꯈꯣꯟꯖꯦꯜꯁꯨ ꯐꯖꯩꯀꯣ
ꯎꯝ ꯁꯨꯁ ꯁꯨꯁꯃꯤꯇꯥꯗꯤ ꯌꯥꯝ ꯐꯖꯔꯦ ꯍꯧꯖꯤꯛꯀꯥꯟꯖ‌ꯦ
ꯅꯪꯁꯨ ꯌꯥꯝ ꯐꯖꯔꯝꯗꯧ ꯃꯥꯜꯂꯦ
ꯑꯦ ꯑꯩꯗꯤ ꯈꯪꯗꯦꯍꯦ ꯑꯩ ꯏꯊꯟꯇ ꯃꯤꯡ
ꯏꯁ ꯅꯪꯁꯨ ꯌꯥꯝ ꯐꯖꯔꯝꯗ‌ꯣ ꯃꯥꯜꯂꯦ
ꯐꯖꯕꯗꯤ ꯅꯠꯇꯦꯗꯥ
ꯅꯪꯅ ꯐꯖꯩ ꯍꯥꯏꯕ ꯐꯖꯕꯗꯤ ꯅꯠꯇꯦ ꯐꯖꯩ ꯍꯥꯏꯕ
ꯑꯥ ꯍꯣꯏ ꯌꯥꯝ ꯐꯖꯕꯗꯤ ꯅꯠꯇꯕ
ꯄꯣꯁ ꯇꯥꯔꯦ ꯑꯗꯨꯗꯤ ꯑꯁ ꯐꯤꯂꯝ ꯍꯦꯔꯣꯏꯟ ꯀꯨꯝ ꯇꯥꯔꯦ ꯑꯩ ꯗꯥꯏꯔꯦꯛꯇꯔꯅꯦꯍꯦ
ꯑꯦ ꯑꯃ ꯐꯤꯂꯝ ꯑꯃ ꯅꯥꯝꯊꯣꯛꯑꯁꯦ ꯑꯗꯨꯒ ꯍꯦꯛꯇ ꯊꯥꯒꯠꯂꯁꯦ
ꯎꯝ ꯑꯗꯨꯃꯥꯏꯅ ꯇꯧꯔꯁꯦ ꯑꯩ ꯗꯥꯔꯦꯛ ꯇꯔꯅꯦ ꯐꯤꯂꯝ ꯃꯉꯥꯗꯤ ꯅꯝꯊꯣꯛꯈ꯭ꯔꯦ ꯎꯝ
ꯀꯩ ꯀꯩ ꯐꯤꯂꯝ ꯅꯝꯈ꯭ꯔꯒꯦ
ꯑꯁ ꯅꯨꯄꯤ ꯐꯪꯗꯕ ꯅꯨꯄꯤ ꯀꯣꯏꯕ ꯂꯞ ꯏꯁꯇꯣꯔꯤ ꯀꯥꯏꯅ ꯑꯁ ꯃꯊꯪꯗꯤ ꯇꯥꯅꯤꯛꯀꯤꯗꯣ ꯑꯃꯨꯛ ꯅꯝꯁꯤꯔ ꯈꯂ ꯂꯩꯔꯝꯕ ꯑꯗꯨꯗꯤ ꯍꯦꯔꯣꯏꯟ ꯐꯪꯗ꯭ꯔꯤꯕ ꯍꯥꯏꯇꯥꯔꯦ
ꯑꯣ ꯑꯩ ꯏꯃꯥꯟꯅꯕꯤ ꯃꯌꯥꯝꯁꯨ ꯐꯖꯕ ꯂꯩꯌꯦ ꯑꯩ ꯇꯧꯔꯁꯨ ꯌꯥꯏ ꯍꯥꯏꯇꯥ ꯑꯥ
ꯅꯪ ꯑꯣꯏꯅ ꯇꯧꯔꯁꯦ ꯑꯗꯨ ꯑꯣꯏꯔꯗꯤ ꯅꯃꯥꯟꯅꯕꯤꯁꯤꯡꯅ ꯕꯦꯠꯀꯤꯗ ꯊꯝꯃꯁꯦ ꯕꯦꯠ ꯕꯦꯠꯀꯤ ꯎꯝ
ꯌꯥꯗꯣꯏꯅꯦ ꯑꯗꯣ
ꯅꯃꯥꯟꯅꯕꯤ ꯈꯇꯪꯁꯤ ꯊꯝꯃꯁꯦ ꯈꯔ ꯈꯔ ꯁꯥꯊꯤꯕꯗꯤ ꯂꯩꯔꯝꯒꯅꯤꯅ
ꯂꯩꯌꯦ ꯂꯩꯌꯦ ꯍꯦꯛꯇ ꯑꯎ ꯑꯎ ꯐꯨꯗꯕꯤ ꯌꯥꯝ ꯂꯩꯌꯦ ꯑꯩ ꯍꯥꯏꯒꯦ ꯑꯩ ꯍꯥꯏꯒꯦ ꯐꯤꯂꯝ ꯑꯃ ꯅꯝꯕꯁꯤꯗ
ꯑ ꯍꯧꯖꯤꯛꯀꯥꯟꯁꯦ ꯆꯥꯝꯊꯣꯡꯕ ꯃꯑꯣꯡ ꯑꯃ ꯇꯧꯋꯦ ꯁꯥꯕꯁꯤꯗ ꯀꯥꯡꯁꯣꯏꯒꯨꯝꯕꯁꯤꯅ
ꯅꯣꯏ ꯃꯥꯅ ꯉꯁꯤ ꯊꯣꯡꯕꯗꯣ ꯀꯔꯤ ꯃꯊꯦꯜꯅꯣ ꯈꯪꯗꯦ
ꯈꯪꯗꯦ ꯑꯩ ꯆꯪꯉꯨꯗ꯭ꯔꯤ
ꯑꯁ ꯈꯪꯉꯗꯤ ꯐꯒꯗꯕ ꯍꯥꯏꯗꯣꯛꯀꯅꯨꯀꯣ ꯍꯥꯏꯗꯣꯛꯀꯅꯨꯀꯣ ꯃꯤꯉꯣꯟꯗ
ꯎꯝ ꯍꯥꯏꯗꯣꯛꯑꯣꯏ ꯍꯥꯏꯗꯣꯛꯑꯣꯏ
ꯍꯥꯏꯗꯣꯑꯗꯤ ꯃꯤ ꯂꯧꯕ ꯂꯥꯛꯀꯅꯤ
ꯎꯝ ꯑꯆꯝꯕ ꯊꯣꯡꯉꯝꯅꯤꯗ
ꯍꯥꯥ
ꯑꯆꯝꯕ ꯊꯣꯡꯉꯝꯅꯦꯕ ꯆꯝꯊꯣꯡꯒꯨꯝꯕ
ꯑꯁ ꯑꯁ ꯂꯩꯁꯥꯕꯤꯗꯤ ꯆꯝꯊꯣꯡ ꯆꯥꯒꯗꯕꯅꯤꯍꯦ
ꯃꯥꯅꯦ ꯑꯆꯝꯕꯅ ꯍꯦꯟꯅ ꯍꯥꯎꯄꯅꯦ ꯆꯥꯛ ꯁꯨ ꯑꯗꯨꯅ ꯆꯪꯉꯦ
ꯎꯝ ꯅꯪ ꯆꯥꯛ ꯈꯤꯇꯪ ꯈꯤꯇꯪ ꯆꯥꯕ ꯃꯥꯜꯂꯦꯀꯣ
ꯆꯥꯛꯁꯦ ꯑꯃꯨꯛꯇꯪꯗ ꯄꯨꯂꯞ ꯆꯥꯕꯗꯤ ꯆꯥꯗꯦ ꯃꯆꯤꯠ ꯃꯆꯤꯠ ꯆꯥꯏ
ꯑꯩꯅ ꯑꯃꯔꯛꯂ ꯑꯩ ꯑꯩ ꯅꯣꯡꯃꯒꯤ ꯆꯥꯛꯇꯨ ꯅꯪ ꯅꯣꯡ ꯅꯤꯅꯤ ꯍꯨꯝꯅꯤꯃꯨꯛꯀꯤ ꯑꯣꯏꯗꯧ ꯃꯥꯜꯂꯦ ꯑꯁ ꯑꯩꯗꯤ ꯆꯥꯛ ꯌꯥꯝ ꯆꯥꯏꯍꯦ꯫
ꯆꯥꯛ ꯌꯥꯝ ꯆꯥꯏꯗꯣ ꯐꯔꯤꯅꯦ꯫
ꯑꯦꯁ ꯊꯥꯕꯗ ꯑꯁ ꯅꯪꯁꯦ ꯑꯃꯨꯔꯛ ꯈꯨꯄꯥꯛ ꯊꯥꯔꯗꯤ ꯅꯪꯁꯦ ꯑꯥ ꯇꯤꯡꯉ ꯄꯥꯏꯔꯦ ꯒꯨꯋꯥꯍꯥꯇꯤ ꯌꯥꯎꯒꯅꯤꯌꯦ꯫
ꯑꯦ ꯑꯩ ꯆꯠꯇꯅ ꯌꯨꯡꯉ ꯂꯩꯗꯣꯏꯅꯤ꯫
ꯎꯝ ꯌꯦꯕꯗꯤ ꯑꯃ ꯊꯥ ꯊꯔꯗꯤ꯫ ꯇꯧꯔꯅꯤ
ꯈꯪꯗꯦ ꯄꯥꯏꯈ꯭ꯔꯗꯤ ꯀꯃꯥꯏꯅ ꯇꯧꯅꯤ ꯍꯦꯛꯇ
ꯄꯥꯏꯔꯤ ꯄꯥꯏꯔꯤ ꯅꯥꯎꯔꯤ ꯂꯩꯔꯤꯅꯤꯅ ꯅꯥꯎꯔꯤꯅ ꯑꯃꯨꯛ ꯀꯥꯞꯊꯥꯔ ꯂꯣꯏꯔꯦ꯫ ꯇꯥꯒꯅꯤ ꯍꯦ
ꯑꯦ ꯑꯩ ꯑꯩꯗꯤ ꯅꯨꯡꯁꯤꯠ ꯅꯨꯡꯁꯤꯠꯀꯥꯟꯗ ꯄꯥꯏꯒꯦ ꯇꯧꯕꯅꯦꯅꯦ ꯅꯍꯥꯟ ꯑꯃꯨꯛ
ꯑꯁ ꯅꯪ ꯑꯩꯉꯣꯟꯗ ꯍꯥꯏꯔꯛꯄ ꯌꯥꯗ꯭ꯔꯣ ꯑꯗꯨꯗꯤ ꯅꯍꯥꯟꯅꯦ ꯑꯁ ꯅꯪ
ꯑꯩ ꯀꯥꯎꯔꯤꯅꯦ ꯍꯥꯏꯒꯦ ꯇꯧꯔꯒ꯫
ꯑꯁ ꯅꯪ ꯁꯣꯏꯔꯦ ꯃꯊꯪꯗꯤ ꯑꯃꯨꯛ ꯍꯥꯏꯔꯛꯑꯣ ꯃꯊꯪꯗꯤ ꯍꯥꯏꯔꯛꯑꯣꯀꯣ꯫
ꯍꯥꯏꯔꯛꯀꯦ ꯍꯥꯏꯔꯛꯀꯦ꯫ ꯀꯥꯎꯕꯅꯦ ꯍꯦꯛꯇ
ꯑꯃꯨꯛ ꯀꯥꯎꯔꯅꯨ ꯃꯊꯪꯗꯗꯤ꯫
ꯃꯊꯪ ꯄꯥꯏꯔꯝꯗꯥꯏꯗ ꯍꯦꯛꯇ ꯍꯥꯏꯔꯛꯑꯒꯦ꯫
ꯎꯝ ꯅꯪ ꯃꯥꯡꯉꯗꯤ ꯃꯅꯤꯄꯨꯔꯁꯤ ꯂꯣꯏꯅ ꯃꯛ ꯃꯥꯡꯗꯣꯏꯅꯤ꯫
ꯆꯨꯝꯃꯦ ꯆꯨꯝꯃꯦ
ꯎꯝ ꯍꯟꯗ꯭ꯔꯦꯠ ꯄꯔꯁꯦꯟꯗ ꯋꯥꯟꯍꯟꯗ꯭ꯔꯦꯠ ꯅꯥꯏꯟꯇꯤꯅꯥꯏꯟ ꯄꯔꯁꯦꯟ
ꯃꯅꯤꯄꯨꯔꯁꯤ ꯑꯩꯒꯤ ꯈꯨꯠꯇ ꯂꯩꯔꯦꯀꯣ꯫